ꯑ
ꯑ
ꯇꯥꯕ꯭ꯔꯣ
ꯍꯥꯏꯇꯥ ꯍ
ꯆꯪꯆꯔꯕꯣꯅꯦ
ꯍꯣꯏꯇꯥꯔꯦ ꯅꯣꯏꯗꯤ
ꯆꯥꯗ꯭ꯔꯦꯗ ꯍꯣꯏ
ꯀꯂꯣꯃꯤꯇꯔ ꯂꯩꯕꯤꯔ
ꯍꯥꯥ
ꯀ꯭ꯔꯤꯟꯁꯥꯡ ꯊꯣꯡꯃꯒꯦꯔꯝ
ꯈꯪꯗꯦ ꯑꯩꯅꯦꯅ ꯊꯣꯡꯕꯅꯦ ꯑꯩ ꯊꯣꯡꯗꯦ ꯑꯗꯨꯝ ꯐꯝꯔꯒ ꯂꯩ ꯂꯥꯏꯔꯤꯛꯁꯨ ꯄꯥ ꯁꯦ ꯇꯧꯔꯒ ꯁꯨꯡꯄꯥ ꯄꯥꯗꯕ ꯏꯁꯇ꯭ꯔꯦꯁ ꯂꯩꯃꯟꯕꯒꯤ
ꯎꯝꯔ
ꯑꯗ꯭ꯔꯦ
ꯏꯁꯇ꯭ꯔꯦꯁ ꯍꯥꯏꯕꯤꯕꯁꯤ ꯀꯔꯝꯝꯕ ꯁꯇ꯭ꯔꯦꯁꯤ
ꯑꯁ ꯏꯁꯇ꯭ꯔꯦꯁꯅꯤꯗꯅꯁꯨ ꯀꯩꯅꯣꯁꯦ
ꯑꯗꯨꯗ ꯂꯩꯒꯅꯤꯗ ꯃꯔꯔꯝꯗ
ꯎ
ꯃꯔꯥꯝ ꯂꯩꯇ꯭ꯔꯗꯤꯗꯤ ꯑꯗꯨꯧꯅ ꯇꯧꯔꯔꯣꯏꯗꯅ
ꯑꯩꯁꯦ ꯐꯥꯔꯁ ꯁꯦꯀꯦꯟ ꯀ꯭ꯂꯥꯁꯁꯨ ꯐꯤꯐꯇꯤ ꯁꯦꯀꯦꯟ ꯀ꯭ꯂꯥꯁ ꯊꯣꯛꯈ꯭ꯔꯁꯨ ꯐꯤꯐꯇꯤ ꯁꯨꯒꯦꯔꯁꯨ ꯂꯣꯏꯔꯦ ꯑꯁꯤꯅꯤ ꯑꯩ ꯍꯧꯖꯤꯛꯁꯦ ꯑꯩꯒꯤ ꯃꯥꯔ ꯂ ꯁꯤꯗ
ꯁꯣꯅꯤꯗ
ꯁꯗꯨ ꯃꯗꯔꯦ
ꯆꯆꯥꯠꯇ ꯑꯗꯨ ꯍꯌꯦꯡ ꯗꯁꯇꯤꯅ ꯑꯣꯐ꯭ꯔꯝ
ꯍꯌꯦꯡ ꯊꯥꯗꯣꯏꯅꯦ
ꯎꯝ ꯑ ꯂꯕꯨ ꯀꯣ ꯇꯧꯔ ꯑꯅ
ꯇꯥꯎꯗꯦ
ꯅꯪꯗ ꯃ ꯈꯔꯥ ꯊꯥꯅꯤ ꯍꯥꯏ ꯍꯥꯏ
ꯑꯩꯒꯤ ꯔꯤꯆꯥꯔꯖꯁꯨ ꯃꯤꯅ ꯍꯥꯞꯄꯤꯕꯅꯦ ꯑꯩꯗꯤ ꯔꯤꯆꯥꯔꯖ ꯂꯣꯏꯈ꯭ꯔꯕꯅꯤꯅ
ꯎ ꯍ ꯊꯥꯕꯤ ꯀ
ꯄꯨꯔꯥ ꯅꯠꯇ꯭ꯔꯒ ꯅꯣꯏꯒꯤꯦ
ꯎꯝ
ꯎꯝ
ꯃꯥ ꯃꯥꯒꯤ ꯑꯦꯀꯥꯎꯟꯗꯒꯤ ꯂꯧꯔꯒ ꯑꯗꯨꯝ ꯑꯩ ꯇꯧꯋꯦ
ꯑꯦꯁꯇ ꯌꯥꯔꯦꯗ ꯇꯣꯄꯁꯤ ꯑꯩ ꯑꯗꯨꯝ ꯑꯗꯨꯝꯅ ꯑꯄꯥꯏꯗꯤ ꯐꯪꯗ꯭ꯔꯤꯕ꯭ꯔꯣ ꯃꯥꯒꯤ ꯇꯣꯂꯣꯞꯇꯣ
ꯎ ꯄꯥꯏꯁꯤꯔꯤꯅ ꯑꯗꯨꯣ ꯇ ꯖꯨꯂꯥꯏꯗꯤ ꯑ ꯖꯟꯒꯤ ꯀꯣ ꯃꯦꯒꯤ ꯨꯂꯋꯥꯥꯏꯔꯤ
ꯑ
ꯈꯪꯗꯦ ꯃꯔꯥꯡ ꯃꯗꯁ ꯈꯪꯦ
ꯑꯣꯣ ꯅ ꯆꯠ ꯄ꯭ꯔꯥ ꯅꯠꯇ꯭ꯔ ꯈꯣꯡ ꯆꯠ ꯄ꯭ꯔꯥ ꯀꯣꯂꯁꯨ
ꯍꯍꯦ ꯅꯪꯁꯨ ꯀꯥꯏꯅꯕꯉꯣ
ꯈꯣꯡ ꯆꯥꯄ ꯈ
ꯍꯣꯡꯅꯠꯆꯔꯗꯤ ꯑꯩ ꯄꯩꯁꯥ ꯑꯗꯨꯃꯥꯏꯅ ꯄꯥꯏꯔꯦ
ꯇꯣꯐꯦꯀꯦ ꯀꯦꯔ
ꯃꯔꯥꯡ ꯑꯃꯗꯨꯗꯤ ꯍꯟꯗ꯭ꯔꯦ ꯊꯦꯡꯀꯤ
ꯑꯗꯨ ꯇꯥꯡꯈ꯭ꯔꯦꯀꯣ
ꯅꯨꯃꯤꯠꯗꯥ ꯍꯣꯏ ꯑꯗꯨ ꯃꯔꯝ ꯑꯗꯨ ꯑꯗꯨꯗꯤ ꯃꯈꯣꯏ ꯁꯦ ꯍꯥꯏꯗꯤ ꯂꯩꯠꯂꯁꯨ ꯑꯩꯈꯣꯏ ꯌꯨꯅꯤꯐꯣꯔꯝ ꯁꯦꯠꯇꯕꯅꯤꯅ ꯎ ꯃꯥꯡꯠꯇꯗꯤ ꯅꯣꯔꯃꯦꯜ ꯐꯦꯠ ꯈꯪꯗꯣꯏ ꯃꯈꯣꯏꯁꯨ ꯑꯗꯨꯝ ꯂꯥꯎꯒꯅꯤ
ꯑꯗꯨꯗꯤ ꯌꯨꯅꯤꯐꯥꯝꯁꯦ ꯇꯗꯅ
ꯌꯨꯅꯤꯐꯣꯔꯝ ꯂꯩꯇꯦ ꯑꯩꯈꯣꯏ ꯁꯤꯚꯤꯜꯅꯤ ꯁꯤꯚꯤꯜ ꯍꯥꯞꯄ ꯀꯥꯟꯗ ꯑꯥꯏ ꯗꯤ ꯈꯛꯇ ꯑꯗꯣ ꯑꯥꯏ ꯗꯤ ꯈꯛꯇ ꯃꯔ ꯃꯔꯥ ꯃꯤ ꯑꯇꯣꯞꯄꯗꯤ ꯑꯗꯨꯝ ꯂꯧꯋꯦ ꯑꯗꯨꯣ ꯀꯩꯅꯣ ꯑꯣꯇꯣ ꯗ꯭ꯔꯥꯏꯚꯔꯁꯤꯡꯗꯨ ꯑꯗꯨꯝ ꯑꯇꯣꯞꯄꯁꯤꯡꯗꯤ ꯑꯗꯨꯝ ꯅꯣꯔꯃꯦꯜꯗ ꯂꯥꯎ ꯇ ꯅꯣꯏꯗꯤ ꯌꯨꯅꯤꯚꯔꯁꯤꯇꯤꯅꯤ ꯑꯗꯨꯝ ꯌꯥꯏ ꯍꯥꯏꯕ ꯂꯩ ꯑꯗꯨꯅ ꯀꯃꯥꯏꯅ ꯇꯧꯒꯦ ꯈꯪꯗꯦ
ꯉꯥꯡ ꯌꯨꯅꯤꯐꯣꯔ ꯁ ꯆꯠꯂ ꯆꯠꯂ
ꯂꯩꯇ꯭ꯔꯦ ꯑꯩꯈꯣꯏꯅ ꯌꯨꯅꯤꯐꯣꯔꯝ ꯄꯤꯗꯕꯅꯤꯅ
ꯅꯠꯇꯦꯅ ꯍꯥꯏꯕꯗꯤ ꯑꯇꯣꯞꯄ ꯁ꯭ꯀꯨꯜꯒꯤ ꯍꯥꯏꯕꯅꯤꯗ
ꯑ ꯑꯩ ꯌꯨꯅꯤꯐꯣꯔꯝ ꯅꯍꯥꯟ ꯑꯩꯁꯤꯖꯤꯄꯤ ꯀꯥꯄꯥꯟꯗ ꯐꯤꯅꯦꯛ ꯁꯦꯠꯄꯗꯣ ꯂꯣꯏꯅꯃꯛ ꯃꯤꯉꯣꯟꯗ ꯄꯤꯊꯣꯛꯈ꯭ꯔꯦ
ꯑꯕ ꯌꯧꯕ ꯀꯥꯟꯗ ꯑꯗꯨꯝ ꯆꯦꯟꯖ ꯇꯧꯕ ꯌꯥꯗꯅ
ꯑꯩ ꯑꯗꯨꯝ ꯆꯠꯊꯣꯛꯃꯟꯕꯒꯤꯀꯣ ꯃꯤꯅ ꯑꯗꯨꯝ ꯀꯧꯕꯥꯎ ꯑꯃꯨꯛ ꯆꯨꯐꯌꯥꯅ ꯃꯥꯒꯤ ꯑꯗꯨꯃꯥꯏꯅ ꯇꯧꯁꯦꯕ ꯀꯥꯎꯕ ꯆꯠꯄ ꯑ ꯎꯝ ꯑꯗꯨ ꯅꯍꯥꯟ ꯑꯩ ꯍꯣꯁꯄꯤꯇꯥꯜ ꯆꯠꯂꯦꯗꯅ ꯑꯩꯈꯣꯏꯗꯤ ꯀꯃꯥꯏꯅ ꯇꯧꯔꯕ ꯄꯥꯎ ꯍꯣꯠꯅꯕ꯭ꯔꯥꯅ
ꯍꯣꯏ ꯃꯣꯏꯁꯦ ꯃꯁꯤ ꯂꯥꯛꯑ ꯌꯨꯝꯗ ꯋꯥꯒꯅꯤꯄꯥꯒꯦꯀꯣ
ꯑꯣ ꯐꯔꯦ ꯍꯥꯏꯔ
ꯈꯔꯗꯤ ꯐꯔꯦ ꯑꯗꯣ ꯇꯧꯅꯤꯡꯉꯥꯏ ꯂꯩ ꯍꯥꯏꯕ ꯇꯥ
ꯎꯝ
ꯑꯣꯔꯤꯁꯥꯗ ꯄꯥꯥꯏꯒ ꯍꯔꯤꯁꯔꯒ ꯀꯅꯤ ꯑꯩ ꯌꯦꯟ ꯃꯇꯗꯦ
ꯑꯣ ꯑꯗꯨ ꯀꯔꯤꯒꯤꯔꯥ ꯅꯍꯥꯟꯗꯤ ꯑꯗꯨꯝ ꯅꯣꯔꯃꯦꯜꯗ ꯂꯥꯛꯑꯦ ꯍꯥꯏꯈ꯭ꯔꯒ ꯑꯃꯨꯛꯀ
ꯃ ꯃ ꯑꯣꯗꯤ ꯂꯥꯕꯗꯤ ꯂꯥꯅꯤ ꯂ ꯇꯧ ꯂꯩ ꯍꯨꯇ
ꯎꯝ
ꯏꯁ ꯇꯥꯗꯕ꯭ꯔꯥ ꯈꯪꯗꯦ
ꯎ
ꯎ ꯎꯝ
ꯐꯪꯗꯔꯦꯅꯦ
ꯎꯝ
ꯑꯩꯈꯣꯏ ꯌꯨꯝ ꯃꯅꯥꯛꯇ ꯂꯩꯕ꯭ꯔꯥ ꯃꯈꯣꯏꯁꯨ
ꯍꯣꯏ ꯄꯣꯔꯛꯇꯒꯤ ꯌꯨꯝꯗ ꯂꯩ ꯑꯣꯈꯣꯏꯁꯨ ꯋꯥꯔ ꯈ ꯃꯥꯅꯤꯗ
ꯑꯣ
ꯐꯤꯐꯇꯤ ꯊꯥꯎꯖꯟꯒꯨꯝꯗꯤ ꯆꯠꯈ꯭ꯔꯦꯅꯦ ꯑꯗꯨꯝ ꯇꯥꯏ
ꯍꯣꯏ ꯑꯗꯨꯃꯥꯏꯅ ꯇꯧꯔꯅꯦ
ꯍꯣꯏꯅꯦ ꯃꯈꯣꯏꯒꯤ ꯍꯦꯜꯀꯥꯔ ꯂꯩꯔꯁꯨ ꯄꯥꯏꯗꯕꯒꯤꯅꯦ ꯑꯗꯨꯗꯣ ꯍꯣꯏ ꯁ ꯀꯥꯏꯅ ꯂꯤꯁꯤꯡ ꯑꯃ ꯑꯅꯤ ꯐꯥꯎ ꯇꯥꯕꯤꯁꯨ ꯌꯥꯝ ꯑꯩꯈꯣꯏꯅ ꯂꯤꯁꯤꯡ ꯑꯃ ꯑꯅꯤꯗ ꯊꯥ ꯗ ꯑꯩ ꯑꯗꯨꯝ ꯑꯦꯗꯖꯁ ꯇꯧꯕ ꯑꯃꯅ ꯃꯈꯣꯏꯁꯨ ꯂꯤꯁꯤꯡꯦꯡ ꯑꯃ ꯇꯥꯕꯤꯔꯗꯤ ꯀꯥꯏꯅꯣ ꯌꯥꯝ ꯐꯥꯗꯕ
ꯎ ꯑꯣ
ꯊ ꯅꯣꯏꯀꯔꯁꯦ ꯄꯥꯏꯕ ꯄꯥꯏꯗꯕ꯭ꯔ
ꯑ
ꯏꯁꯀꯣꯂꯥꯔꯁꯤꯞ ꯂꯩꯕ ꯂꯩꯇꯕ ꯅꯪꯒꯤ
ꯂꯩꯌꯦ
ꯀꯔꯝ ꯀꯥꯟꯗ ꯊꯄ ꯐꯪꯉꯤ
ꯈꯪꯗꯦ ꯑꯗꯨꯅꯦ ꯈꯪꯗꯕꯤꯁꯨ
ꯇ꯭ꯋꯦꯟꯇꯤꯗꯤ ꯁꯨꯅꯤ ꯀꯝ ꯁꯨꯔꯣꯏꯔꯥ
ꯁꯨꯗꯕꯅꯤ ꯁꯨꯗꯕꯅꯤ ꯑꯩꯈꯣꯏꯒꯤ ꯀꯣꯂꯦꯖ ꯑꯁ ꯃꯤ ꯂꯣꯏꯅꯃꯛ ꯍꯥꯏꯌꯦ ꯑꯩꯈꯣꯏꯒꯤ ꯀꯣꯂꯦꯖꯇ ꯑꯦꯛꯖꯥꯝ ꯊꯥꯕꯁꯦ ꯑꯇꯣꯞꯄ ꯗꯦꯜꯂꯤ ꯍꯗꯁꯨ ꯗꯦꯜꯂꯤ ꯍꯗꯁꯨ ꯑꯗꯨꯃꯥꯏꯅ ꯇꯧꯗꯦ ꯍꯥꯏꯌꯦ ꯒ꯭ꯔꯦꯗ ꯄꯤꯕꯗꯣ
ꯎꯝ ꯀꯝ ꯄꯤꯕ꯭ꯔꯥ
ꯌꯥꯝ ꯂꯨ ꯑꯣꯏ ꯒ꯭ꯔꯦꯠ ꯄꯤꯕꯗꯣ ꯍꯥꯏꯌꯦ ꯑꯗꯨ ꯑꯗꯨꯝ ꯃꯤꯅꯁꯨ ꯑꯗꯨꯃꯥꯏꯅ ꯍꯥꯏꯅꯕ ꯗꯦꯜꯂꯤ ꯈꯈꯣꯏꯗ ꯑꯩꯈꯣꯏ ꯑꯦꯝꯇꯦꯛꯀꯨꯝꯕ ꯂꯣꯏꯕ ꯃꯁꯇꯔꯁꯤꯡ ꯑꯣꯏꯕ ꯒ꯭ꯔꯦꯖꯨꯋꯦꯁꯟꯗꯤ ꯗꯤꯦꯝ ꯑꯗꯨꯝ ꯇꯥꯕꯁꯤꯡꯗꯣ ꯃꯈꯣꯏꯅ ꯍꯥꯏ ꯒ꯭ꯔꯦꯗ ꯄꯤꯕꯗꯣ ꯌꯥꯗꯦ ꯍꯥꯏ ꯌꯦꯟꯗ
ꯎꯝ ꯇꯨꯃꯦꯂꯣꯡꯒꯤꯁꯨ ꯑꯗꯨꯝ ꯇꯧꯕꯅꯦ
ꯂꯣꯏꯔꯁꯨ ꯅꯣꯏꯒꯤꯗꯤ ꯌꯥꯝ ꯐ ꯀꯝꯄꯤꯌꯔꯤꯡ ꯇꯨ ꯑꯥꯗꯔꯁ ꯈꯪꯉꯦ ꯑꯦꯝ ꯌꯨꯗꯤ ꯑꯗꯨꯝ ꯌꯥ ꯑꯩꯈꯣꯏꯗꯤ ꯑꯦ ꯄ꯭ꯂꯁ ꯐꯪꯕ ꯍꯥꯏꯕꯁꯦ ꯃꯤ ꯂꯩꯇꯕꯅꯤ
ꯎꯝ
ꯑꯦꯁꯨ ꯃꯤ ꯌꯥꯝꯗꯕꯅꯤ ꯌꯥꯝ ꯍꯥꯏꯔꯤ ꯌꯥꯝ ꯂꯣꯏꯅꯃꯛ ꯏꯔꯁꯨ ꯀꯣ
ꯎꯝ
ꯑꯗꯨꯅ ꯗꯦꯜꯂꯤꯗ ꯇꯝꯕꯁꯤꯡꯅꯦ ꯃꯈꯣꯏꯗꯤ ꯄ꯭ꯔꯦꯁꯔꯗꯤ ꯂꯩꯇ꯭ꯔꯦ ꯍꯥꯏꯌꯦ ꯑꯦꯛꯖꯥꯝ ꯑꯃꯗ
ꯎꯝ ꯑꯗꯨꯏꯗꯤ ꯗꯦꯜꯂꯤꯒꯨꯝꯗ ꯇꯝꯅ ꯐꯔꯦꯗꯅ ꯄꯔꯁꯦꯟꯇꯦꯖ ꯒꯤꯠ ꯃꯛꯇꯗꯤ
ꯍ
ꯊꯕꯛ ꯊꯤꯕ ꯃꯇꯝꯗ ꯄꯥꯔꯁꯦꯟꯇꯦꯖ ꯌꯦꯡꯂꯒ ꯄꯤꯌꯦꯗꯅ
ꯑꯗꯨꯅꯦ ꯑꯩꯒꯤ ꯄꯔꯁꯦꯟꯇꯦꯖꯦ ꯁꯨꯡꯌꯥ ꯌꯥꯗ꯭ꯔꯦ ꯑꯗꯣ ꯑꯩꯁꯦ ꯂꯥꯏꯔꯤꯛꯁꯨ ꯄꯥꯗꯦ ꯏꯕꯁꯨ ꯍꯩꯇꯦ ꯌꯥꯗꯕ ꯉꯇꯅꯦ ꯌꯥꯗ꯭ꯔꯦ ꯁ ꯐꯒꯤ ꯅꯠꯇꯦ ꯑꯦ ꯑꯩꯒꯤ ꯄꯨꯟꯁꯤꯁꯦ
ꯗꯤ ꯑꯦꯝꯒ ꯖꯤꯄꯤ ꯇꯣꯉꯥꯟ ꯇꯣꯉꯥꯟꯂꯦꯀꯣ ꯕ꯭ꯔꯥꯟꯁ ꯃꯥꯔ
ꯑꯃꯅꯦ ꯖꯤ ꯑꯦꯝ ꯖꯤ ꯄꯁꯨ ꯖꯤ ꯑꯦꯝꯒꯤ ꯃꯈꯥꯗ ꯂꯩꯕ
ꯗꯤ ꯑꯦꯝꯁꯦ ꯖꯤꯄꯤꯤꯒꯤ ꯃꯈꯥꯗꯅꯤꯕ
ꯖꯤꯄꯤꯁꯦ ꯖꯤ ꯑꯦꯝꯒꯤ ꯃꯈꯥꯗ ꯂꯩꯕ ꯗꯤ ꯑꯦꯝꯅ ꯄꯥꯏꯕꯅꯦ ꯑꯗꯨꯝ
ꯑꯗꯨ ꯍꯧꯖꯤ ꯄꯤꯗꯨꯗꯤ
ꯅꯨꯄꯤ ꯈꯛꯇ ꯑꯣꯏꯕꯒꯤ
ꯅꯠꯇꯦ ꯃꯁꯇꯔꯒꯤꯗꯨꯗꯤ ꯂꯩꯇꯕ꯭ꯔꯥ
ꯂꯩ ꯈꯪꯗꯦ ꯑꯩꯁꯦ ꯁꯤꯁꯦ ꯆꯞ ꯃꯥꯟꯅꯕꯅꯤ ꯂꯩꯔꯁꯨꯗꯤ ꯗꯤ ꯌꯥꯝꯅ ꯑꯗꯨꯝ ꯇꯧꯔꯅꯤ ꯃꯈꯣꯏꯁꯦ
ꯎꯝ ꯅꯣꯏ ꯑꯦꯝ ꯌ ꯌꯨꯒꯤꯗꯤ ꯅꯠꯇꯦꯀꯣ ꯇꯣꯉꯥꯟꯈ꯭ꯔꯦꯗꯤꯀꯣ ꯑꯦꯝ ꯌꯨꯒꯤꯗꯤ ꯅꯠꯇꯦꯕ
ꯍꯣꯏꯃꯤꯨꯗꯤ ꯑꯗꯨꯝ ꯅꯨꯡꯉꯥꯏ ꯍꯥꯏꯌꯦ
ꯃꯤꯅ ꯐꯥꯕꯒꯨꯝ ꯇꯥꯏꯗ ꯃꯅꯤꯄꯨꯔꯒꯤꯗꯃꯛꯇꯗꯤ ꯎ
ꯑꯗꯨ ꯅꯗꯤꯔꯤ ꯀꯃꯥꯏ ꯄꯥꯔꯦ
ꯑꯗꯨꯝ ꯇꯧꯔꯦ
ꯃꯤ ꯌꯥꯝꯔ ꯑꯣꯏꯔꯒꯤ ꯃꯤꯇꯦꯟꯗ
ꯑꯣꯛꯇꯣꯕꯔꯒꯨꯝꯗ ꯑꯃꯨꯛꯀ ꯊꯥꯒꯅꯤ ꯑꯩ
ꯑ
ꯑꯦꯟ ꯑꯥꯏ ꯋꯥ ꯑꯦꯁꯀꯤꯀꯥ
ꯑꯣ ꯑ
ꯅꯅꯥꯏ ꯋꯥꯏꯁ ꯀꯦ
ꯑ
ꯃꯤ ꯌꯥꯝꯕ꯭ꯔꯣ ꯌꯨꯝꯁꯦꯟꯗ
ꯌꯨꯝ ꯃꯦ
ꯃꯤꯨ ꯅꯉꯕꯣꯂꯥꯄ꯭ꯔꯥ
ꯑ ꯐꯥꯛꯇꯗ ꯎ
ꯑꯗꯨ ꯃꯥꯗꯤ ꯂꯥꯛꯑꯔꯣꯏ ꯍꯥꯏꯔ
ꯀ ꯑꯁꯖ
ꯏ ꯃꯤ ꯂꯩꯇꯕꯕꯤ ꯀ ꯈꯣꯃꯤꯁꯨꯣ
ꯊꯄꯛ ꯊꯕꯤꯤꯑꯣ ꯑꯩꯅꯤꯁꯦ
ꯃꯚꯤꯟ ꯆꯥꯎꯇ ꯊ ꯐꯁꯨ ꯊꯕ ꯊ ꯃꯥ
ꯑꯦꯛꯁꯄꯤꯔꯦꯟꯁ ꯉꯥꯛꯇ ꯊꯤꯕꯅꯤꯅ ꯃꯤꯁꯤꯡꯗꯣ ꯑꯗꯨꯒꯤꯀꯣ ꯑꯩꯣꯏꯗꯤ ꯑꯦꯛꯁꯄꯤꯔꯦꯟꯁ ꯂꯩꯇꯕꯅꯤꯅꯀꯣ
ꯑꯣꯝ ꯑꯦꯛꯁꯄꯤꯔꯤꯌꯦꯟꯁ ꯂꯩꯇ꯭ꯔꯗꯤ ꯐꯥꯒꯨꯡꯅꯖꯦ ꯀꯩꯅ
ꯍꯂꯅꯦ
ꯄꯥ
ꯑꯣꯏꯅ ꯂꯩꯌꯦ ꯑꯗꯨ ꯑꯣꯏꯔꯁꯨ ꯑꯩꯈꯣꯏꯗꯤ ꯂꯃꯟꯕꯒꯤꯀꯣ ꯚꯔꯥꯗꯨꯅ ꯑꯗꯨꯝ ꯂꯣꯏꯅ ꯆꯥꯛꯂꯦ ꯒꯥꯔꯤ ꯊꯥꯎꯕꯁꯨ ꯍꯥꯏꯇꯦ ꯒꯥꯔꯤ ꯑꯗꯨꯒꯤ ꯁꯥꯏꯀꯥꯜ ꯐꯥꯎ ꯊꯥꯕ ꯍꯥꯏꯗꯕꯅꯤꯅ ꯎꯄꯥꯏ ꯂꯩꯇꯦ
ꯊꯧ ꯍ ꯌꯥꯅꯤꯗ
ꯑꯇ
ꯐ ꯅꯨꯁꯤꯡ ꯑꯗꯨꯝ ꯊꯥꯝ ꯑꯣꯏꯗꯅ
ꯑꯗꯨ ꯑꯣꯏꯔꯁꯨ ꯑꯩꯗꯤ ꯍꯥꯏꯗꯦꯕ
ꯐꯅꯦ
ꯇꯂꯦꯅ ꯀꯕꯨ ꯃꯥꯅꯦ
ꯅꯨꯄꯥꯒꯤ ꯏꯁꯀꯨꯇꯤ ꯂꯩꯕ ꯃꯇꯝꯗ ꯇ꯭ꯔꯦꯟ ꯇꯧꯔꯗꯤ ꯌꯥꯝ ꯐꯪꯉꯅꯤ ꯀ ꯐꯤꯔꯣꯏ ꯊꯀꯣ ꯃꯥꯁꯨ
ꯑꯗꯨꯝ ꯄꯤꯔꯤꯗ ꯃꯥꯗꯤ ꯑꯗꯨꯝ ꯊꯥꯎ ꯅꯪꯅ ꯍꯥꯏꯔꯗꯤ ꯑꯗꯨꯝ ꯊꯝꯒꯦ ꯍꯥꯏꯕꯅꯤ ꯅꯍꯥꯟꯗꯣ
ꯑ ꯅꯅꯥꯕꯂꯕꯤ ꯍꯥꯏꯕꯤꯔꯣꯅꯦꯦ
ꯑꯩꯒꯤ ꯐꯣꯟꯅꯤꯗ꯭ꯔꯦ ꯁꯤꯗꯤ ꯇꯣꯉꯥꯟ ꯁꯤꯒꯤꯗꯤ ꯑꯩ ꯁꯤꯒꯤ ꯇꯣꯄꯤꯛꯒꯤ ꯇꯣꯞ ꯑꯣꯏ꯭ꯔꯣ ꯑꯩꯒꯤ ꯐꯣꯟꯁꯨ ꯌꯥꯗ꯭ꯔꯦ ꯑꯚꯔ ꯍꯦꯠ ꯇꯧꯕꯗ
ꯑꯣ
ꯆꯍꯤꯁꯦ ꯑꯩ ꯑꯩꯒꯤ ꯑꯩ ꯄꯥꯏꯕ ꯆꯍꯤ ꯀꯨꯏꯃꯟꯕꯒꯤ ꯑꯣꯏꯔꯝꯅꯤ ꯍꯥꯏꯌꯦ
ꯎꯝ ꯝ ꯄꯥꯏꯊꯔꯁ ꯈ ꯍ ꯇꯕ꯭ꯔ
ꯑ ꯃ ꯑꯃ ꯑꯗꯨꯇꯅꯤ ꯑꯣꯚꯔꯍꯤꯤꯠꯇꯤ ꯑꯗꯨꯝ ꯑꯣꯚꯔꯍꯤꯤꯠꯇꯤ ꯑꯗꯨꯝ ꯌꯥꯗ ꯑꯣꯏꯔꯁꯨ ꯏꯁꯇꯣꯔꯦꯖꯁꯦ ꯑꯦꯞꯁꯦ ꯌꯥꯝ ꯆꯥꯈ꯭ꯔꯦꯕ
ꯑꯕꯗ ꯂꯥꯛꯄꯒꯟꯅꯀꯣ